ꯄꯣꯔꯣ
ꯍꯂꯥꯎꯑꯣ
ꯇꯥꯕ꯭ꯔꯣ
ꯎꯝ ꯊꯥꯏ
ꯀꯩꯗꯧꯔꯤꯅꯣ
ꯎꯝ ꯂꯥꯎꯑꯣ
ꯑꯥꯎ ꯀꯩꯗꯧꯔꯤꯅꯣꯕ
ꯎꯝ ꯑꯗꯨ ꯊꯃꯒꯂ ꯏꯅꯤ ꯅꯕꯤꯕ
ꯑꯩꯁꯨ ꯍꯧꯖꯤꯛ ꯈꯛꯇ ꯋꯥꯏ ꯇꯩꯊꯣꯛꯑꯒ ꯂꯩꯏ ꯐ
ꯎꯝ ꯀꯔꯤ ꯏꯟꯖꯥꯡ ꯆꯕꯔꯣ ꯉꯁꯤꯅ
ꯉꯁꯤꯁꯦ ꯃꯥꯏꯔꯦꯟ ꯍꯣꯡꯕ ꯑꯃ ꯑꯗꯨꯒ ꯄꯥꯛꯅꯝ ꯑꯃ ꯍꯧꯔꯦ ꯀ ꯁꯤꯡꯖꯨ ꯑꯦ ꯀꯩꯅꯣ
ꯑꯩ
ꯊꯥꯡꯖꯤꯡ ꯁꯤꯡꯖꯨꯗꯣ
ꯀꯩꯅꯣꯗꯣ ꯈꯣꯡ ꯗꯔꯨꯝ ꯗꯣ ꯑꯗꯨ ꯆꯝꯑꯣꯐꯨꯠ ꯆꯥꯏ ꯑꯗꯨꯒ ꯃꯣꯔꯣꯛ ꯃꯦꯠꯂꯦ ꯑꯗꯨꯒ ꯉꯥ ꯑꯇꯥꯎꯕꯗꯣ
ꯑꯥ
ꯀꯔꯤꯔꯥ ꯌꯨꯝꯕꯨ ꯅ ꯄꯤꯔꯛꯄꯅꯦ ꯉꯥ ꯑꯇꯧꯕꯁꯦ
ꯏꯁ ꯅꯣꯏ ꯌꯨꯝꯕꯨꯗꯣ ꯌꯥꯝ ꯐꯕ ꯃꯥꯜꯂꯦ
ꯍꯥ
ꯎꯝ ꯅꯣꯏ ꯍꯣꯡꯗ꯭ꯔꯣꯝꯒ ꯑꯁ ꯇꯧꯕꯗꯣ ꯍꯥꯎꯔꯝꯒꯅꯤ ꯑꯁ ꯉꯁꯤ ꯈꯪꯗꯦ ꯑꯥꯎ ꯇꯥꯏꯌꯦ ꯑꯗꯨꯝ ꯂꯩꯅꯤꯗ ꯌꯨꯝꯗ ꯅꯪꯗꯤ
ꯑꯩꯁꯨ ꯌꯨꯝꯗ ꯂꯩꯕꯅꯦꯗꯥ
ꯀꯣꯏ ꯊꯣꯛꯄ ꯆꯠꯂꯨꯅ ꯀꯣꯏꯌꯨꯅ ꯑꯥꯎ
ꯎꯝ ꯃꯤꯂꯥꯗꯤ ꯂꯩ ꯍꯥꯌꯦ ꯈꯪꯗꯦ
ꯑꯣ ꯅꯣꯏꯗꯤ ꯅꯛꯄꯅꯤꯅ ꯀꯣꯏꯕ ꯆꯠꯂꯣ ꯀꯩꯒꯤ ꯑꯗꯨꯒꯨꯝꯕ ꯑꯗꯨꯝ ꯀꯨꯝꯕ ꯀꯥꯟꯗ ꯄꯣꯠ ꯆꯩꯁꯨ ꯌꯥꯝ ꯌꯥꯝ ꯐꯖ ꯐꯖꯕ ꯊꯣꯛꯄꯅꯦꯀꯣ
ꯎꯝ
ꯑꯩꯗꯤ ꯑꯃꯔꯛ ꯐꯥꯎ ꯆꯠꯄꯤꯗ꯭ꯔꯦ ꯑꯗꯨꯒꯨꯝꯕꯗꯣ ꯅꯨꯡꯗꯥꯡꯒꯒꯨꯝꯕꯗꯣ ꯌꯥꯝ ꯅꯨꯡꯉꯥꯏꯔꯝꯒꯅꯤꯀꯣ ꯅꯨꯡꯗꯥꯡ ꯅꯨꯡꯗꯥꯥꯡ ꯆꯠꯄꯗꯣ
ꯃꯣꯏꯒꯤ ꯆꯥꯅꯕꯗꯣ ꯑꯩ ꯆꯥꯅꯤꯡꯉꯦ
ꯝ ꯎꯝ ꯆꯥꯅꯕꯁꯨ ꯌꯥꯝ ꯄꯨꯔꯛꯑꯅꯤ ꯑꯗꯨꯒ
ꯎꯝ ꯀꯔꯤ ꯀꯔꯤ ꯌꯣꯟꯕ ꯖꯠ ꯅꯣ ꯀꯣ ꯎꯝ ꯅꯣꯏ ꯉꯁꯥꯏ ꯃꯌꯥꯝꯕ ꯑꯗꯨꯀꯣ ꯃꯥꯅ ꯍꯥꯏꯔꯛꯄꯅꯦ ꯑꯩꯌꯨ ꯈꯪꯗꯦꯕ ꯃꯥꯅ ꯍꯥꯏꯔꯛꯄꯗ ꯈꯪꯕ ꯇꯥꯕ꯭ꯔꯥ ꯇꯥꯕ꯭ꯔꯣ